ꯑ
ꯁꯤꯗ
ꯑ ꯆꯥꯛꯆꯥꯥꯕ ꯑꯦ ꯆꯥꯛꯆꯥꯥꯗꯦ ꯆꯥꯛ ꯌꯦꯟꯁꯥꯡ ꯊꯣꯡꯉꯤ ꯊꯣꯡ ꯂꯣꯏꯔꯦ ꯆꯪꯗꯦ
ꯂꯩꯁꯥꯕꯤ ꯑꯦ ꯏꯆꯟꯅꯨꯄꯤ ꯁꯛ ꯐꯖꯕꯤꯅ ꯆꯥꯛ ꯌꯦꯟꯁꯥꯡ ꯊꯣꯡꯕꯁꯦ ꯍꯥꯎꯗꯧ ꯃꯥꯜꯂꯤꯀꯣ
ꯍꯥꯎꯗ꯭ꯔꯗꯤ ꯑꯋꯥꯏꯅꯦ ꯃꯁꯛ ꯐꯖꯕꯤ ꯃꯁꯛ ꯐꯖꯕ
ꯀꯩ ꯀꯩ ꯍꯋꯥꯏꯅꯣ ꯑꯦ ꯍꯋꯥꯏꯅꯣꯧꯕ ꯗꯥꯏꯗꯤ ꯍꯋꯥꯏ ꯃꯨꯁ ꯍꯋꯥꯏ ꯃꯨꯆꯁꯨꯔꯣ
ꯍꯋꯥꯏ ꯃꯁꯔꯤ
ꯑꯥꯢꯑꯦꯝꯑ ꯁꯣꯔꯤ ꯅꯪꯅ ꯊꯣꯡꯉꯤꯔꯣ ꯍꯥ ꯅꯪꯅ ꯅꯠꯇꯦ ꯅꯪꯅ ꯅꯨꯡꯗꯥꯡ ꯅꯪꯅ ꯅꯨꯡꯗꯥꯡ ꯊꯣꯡꯉꯤꯔꯣ
ꯑꯥꯎ ꯏꯃꯥꯟꯅꯕꯤꯅ ꯃꯣꯔꯅꯤꯡꯗ ꯑꯥꯎ ꯑꯌꯨꯛꯇ
ꯌꯥꯝ ꯐꯩꯀꯣ ꯑꯗꯨ ꯗꯤ ꯑꯗꯨꯗꯤ ꯅꯨꯡ ꯅꯨꯡꯊꯤꯟ ꯅꯨꯡꯊꯤꯟꯗꯒꯨꯝꯕ ꯑꯩꯈꯣꯏꯒꯤ ꯀꯩ ꯍꯥꯏꯁꯤꯔꯦ ꯃꯤꯃꯤꯒꯨꯝꯕ ꯊꯣꯡꯉꯒ ꯆꯥꯉ ꯈꯣꯠꯀ ꯑꯗꯨ ꯀꯅꯥꯅ ꯊꯣꯡꯗꯣꯏꯅꯣ
ꯑꯩꯁ ꯑꯗꯨꯗ
ꯅꯠꯇꯦ ꯅꯪ ꯀꯩ ꯍꯥꯏꯒꯅꯤ ꯅꯕꯥꯅꯤꯃꯛ ꯀꯩꯅꯣ ꯏꯟꯖꯟ ꯏꯟꯖꯟꯕ꯭ꯔꯥꯕ ꯅꯪ ꯇꯧꯔꯣ ꯅꯪ ꯇꯧꯔꯣ ꯀꯥꯏꯅ
ꯅꯠꯇꯦꯗ ꯀꯗꯥꯢꯗꯒꯤ ꯑꯗ ꯎꯝ ꯑꯥ ꯍꯦꯟꯅ ꯆꯥꯅꯤꯡꯕ ꯃꯤꯅꯀꯣ ꯑ ꯗꯨꯝ ꯊꯣꯡꯕ
ꯊꯕꯛ ꯆꯠꯇꯕ꯭ꯔꯣ ꯏꯁꯁ
ꯊꯕꯛ ꯆꯠꯂꯦ ꯊꯕꯛ ꯆꯠꯇꯕ꯭ꯔꯣ ꯏꯁ ꯑꯗꯤ ꯀꯩꯅꯣ ꯆꯩ ꯆꯥꯒꯦꯔꯥ
ꯅꯣꯏꯗꯤ ꯊꯕꯛ ꯑꯗꯨꯝ ꯆꯠꯄꯒꯤ ꯊꯕꯛ ꯆꯠ ꯇ꯭ꯔꯣ
ꯑ ꯆꯂꯤꯗ ꯆꯂꯤꯗ ꯅꯕꯨꯡ ꯅꯕꯨꯨꯡ ꯊꯕꯛ ꯆꯠꯂꯤꯌꯦ ꯊꯤꯗ ꯂꯩꯌꯦ ꯗꯌꯨꯇꯤꯗ ꯂꯩꯖꯔꯤꯌꯦ ꯀꯩ ꯇꯧꯔꯤꯅꯣ ꯔꯨꯝꯗ ꯑꯗꯨꯝ ꯂꯩꯕ꯭ꯔꯣ
ꯎꯝ ꯍꯧꯖꯤꯛ ꯀꯩꯅꯣ ꯊꯥꯡꯖꯤꯡꯗ ꯏꯀꯥꯏ ꯊꯤꯕꯤ ꯍꯥꯏꯕ꯭ꯔꯥ
ꯑꯁ ꯍ ꯍꯣ ꯍꯣꯏ ꯌꯥꯝ ꯌꯥꯝ ꯄꯥꯛꯆꯥꯕꯅꯤ ꯑꯗꯨꯗꯤ
ꯎꯝ ꯑꯗꯨ ꯊꯥꯡꯖꯤꯡꯗꯤ ꯍꯥꯎꯇꯦ ꯑꯩ ꯑꯩꯗꯤ ꯊꯥꯡꯖꯤꯡ ꯑꯗꯨ ꯆꯥꯅꯤꯡꯗꯦ ꯑꯗꯨ ꯑꯁꯤ ꯏꯀꯥꯏ ꯊꯤꯕꯤꯗꯣ ꯍꯥꯎꯋꯦꯕꯀꯣ
ꯑꯩꯒꯤ ꯊꯥꯡꯖꯉ ꯊꯥꯡꯖꯤꯡ ꯑꯩ ꯆꯥꯐꯝ ꯈꯪꯗꯦꯗ
ꯑꯩꯁꯨ ꯆꯥꯕ ꯍꯩꯇꯦ
ꯃꯤ ꯃꯤꯗꯤ ꯃꯔꯨꯒꯒꯨꯝ ꯄꯨꯂꯞ ꯄꯨꯂꯞ ꯑꯗꯨꯝ ꯁꯥꯏꯔꯒ ꯆꯥꯕꯅꯦ ꯃꯥ ꯆꯥꯕꯗꯤ ꯍꯥꯎꯗꯤ ꯍꯥꯎꯗꯦꯀꯣ ꯃꯅꯝꯗꯣ ꯌꯥꯝ ꯅꯨꯡꯁꯤꯕꯅꯦ ꯑꯗꯨꯅ ꯐꯗꯤꯒꯣ ꯑꯃꯨꯛ ꯊꯥꯛꯆꯜꯂꯗꯤ ꯑꯁ ꯆꯗ ꯂꯧꯗꯅꯤ
ꯍꯧꯖꯤꯛꯀꯥꯟ ꯌꯥꯝ ꯍꯣꯡꯈ꯭ꯔꯦ ꯀꯔꯤ ꯀꯩꯅꯣ ꯐꯤꯐꯇꯤ ꯔꯨꯄꯤꯁꯀꯤ ꯌꯥꯡꯈꯩꯒꯤ ꯑꯍꯨꯝ ꯄꯤꯌꯦꯕ ꯀꯩꯅꯣ ꯑꯄꯤꯛꯗꯤ ꯄꯤꯌꯦꯀꯣ ꯃꯩꯗꯣ
ꯄꯤꯛꯕ꯭ꯔꯣ ꯑꯦꯦ ꯃ ꯃꯇꯝ ꯃꯇꯝ ꯈꯔꯗꯤ ꯋꯥꯠꯂꯦ ꯇꯧ ꯍꯧꯖꯤꯛ ꯖꯨꯟ ꯖꯨꯟꯒꯣ
ꯎꯝ
ꯍꯧꯖꯤꯛ ꯖꯨꯟ ꯑꯗꯨꯗꯤ ꯖꯨꯟ ꯖꯨꯂꯥꯏ ꯍꯣꯏ ꯃꯇꯝꯕꯨꯗꯤ ꯌꯧꯔꯦ ꯑꯗꯣ ꯅꯣꯡ ꯅꯣꯡꯁꯤ ꯀ ꯆꯨꯕ ꯋꯥꯠꯂꯦꯕꯣꯡ ꯆ ꯗꯣ ꯑꯗꯨ
ꯑꯗꯨ ꯊꯣꯛꯄ꯭ꯔꯣ ꯑꯗꯨ ꯑꯗꯨ ꯃꯇꯝꯗ
ꯍꯣꯏ ꯊꯣꯛꯄꯅꯦ ꯍꯧꯖꯤꯛꯇ ꯍꯧꯖꯤꯛꯇꯤ ꯀꯣꯀꯅ ꯇꯧꯕꯅꯤ ꯂꯨꯄꯥ ꯌꯥꯡꯈꯩꯒꯤ ꯑꯍꯨꯝ ꯑꯔꯨꯕ ꯑꯍꯨꯝ ꯑꯆꯧꯆꯧꯕꯗꯣ
ꯎꯝ
ꯄꯤ ꯑꯦꯝꯀꯤꯔꯣꯏꯕ ꯑꯦ ꯆꯥꯎꯔꯝꯈꯤꯔꯣꯏꯕ ꯈꯔꯕꯨꯗꯤ ꯈꯤ
ꯔꯤꯗ ꯃꯏ ꯑꯣ ꯇ
ꯑꯣ ꯐꯩꯌꯦ ꯐꯩꯌꯦ ꯉꯁꯤ ꯀꯩꯅꯣ ꯆꯠꯇ꯭ꯔꯕꯣ ꯏꯚꯤꯅꯤꯡ ꯋꯥꯛ ꯆꯠꯇ꯭ꯔꯕꯣ ꯑꯁ ꯀꯩꯅꯣꯅꯦ ꯐꯣꯟ ꯇꯂꯥꯁꯅꯤ
ꯇꯨꯝ꯭ꯔꯥ ꯂꯩꯕꯒꯤ ꯑꯗꯣ ꯃꯣꯏ ꯀꯩꯅꯣ ꯑꯁꯤ ꯀꯣꯂꯦꯖꯇ ꯑꯦꯛꯖꯝ ꯊꯥꯏ ꯍꯥꯏꯌꯦ ꯉꯁꯤ
ꯑꯣꯔꯟꯒ ꯀꯣꯦꯖ ꯑꯦꯛꯖꯝ ꯂꯩꯕꯅꯦꯠꯅꯤꯠ ꯑꯦꯛꯖꯥꯝ ꯂꯩꯕꯅꯦ ꯃ ꯅ ꯀꯣꯏꯁꯟ ꯂꯤꯛ ꯇꯧꯕꯒꯤ ꯉꯁꯤꯃꯨꯛ ꯊꯥꯈꯤꯕꯅꯦ
ꯑꯣ
ꯎꯝ
ꯃꯤ ꯆꯪꯍꯟꯗꯦ ꯍꯥꯏꯌꯦ ꯉꯁꯥꯏ ꯑꯣ
ꯊ ꯊꯦꯡꯉ ꯃꯉ
ꯀꯩꯅꯣ ꯑꯁꯤ ꯅꯪꯒꯤ ꯏꯅꯥꯎ ꯅꯨꯨꯄꯥꯗꯣ ꯆꯠꯂꯦ ꯍꯥꯏꯕꯀꯣ ꯃꯥꯗꯣ ꯑ ꯃꯥ ꯎꯝ ꯊꯦꯡꯈ ꯊꯦꯡꯈ꯭ꯔꯕ ꯃꯥꯜꯂꯦ ꯑꯗꯣ ꯃꯥ ꯂꯥꯛꯄꯗꯣ ꯑꯗꯨ ꯃꯇꯝꯗꯣ ꯑꯗꯨꯝ ꯆꯪꯍꯂ ꯍꯥꯏ ꯂꯣꯏꯈ꯭ꯔꯕꯒꯤ ꯏꯖꯝꯗꯣ
ꯀꯩꯅꯣ ꯂꯣꯏꯕ ꯑꯣꯏꯔꯝꯒꯅꯤ ꯄꯨꯡ ꯃꯔꯤ ꯃꯉꯥ ꯐꯥꯎꯔꯝꯃꯅꯤ
ꯆꯠꯇꯕꯅ ꯐꯩꯡꯁꯤ ꯑꯩ ꯇꯨꯝꯨꯔꯒ ꯂꯩꯕꯒꯤ ꯅꯅꯦ ꯅꯠꯇꯦ ꯑꯗꯨ ꯊꯔꯒ ꯃꯤꯗꯣ ꯆꯪꯍꯟꯗꯦ ꯍꯥꯏꯕꯀꯣ ꯑꯗꯨꯒꯤ ꯑꯗꯨꯝ ꯂꯦꯞꯂꯕ ꯁꯨꯔꯨꯗꯤ ꯆꯠꯇꯄꯅ ꯐꯠꯇ꯭ꯔꯣ
ꯆꯂꯒ ꯊꯧꯍ ꯅ ꯀꯥ ꯑꯂ ꯆꯪꯒ ꯅꯅꯦ
ꯇ ꯍꯥꯏꯗꯤ ꯉꯁꯤ ꯅꯨꯄꯤ ꯑꯃꯁꯨ ꯆꯪꯗꯦ ꯍꯥꯏ
ꯃꯟ ꯔꯣꯗ ꯁꯨꯝ ꯅꯥꯀꯥꯟꯅꯤ ꯀꯥꯂ ꯆꯪꯒꯗꯕꯅꯤꯅꯦ
ꯊꯤꯉ ꯃꯅꯤꯗ ꯑꯦꯆꯝ
ꯊꯤꯡꯕ ꯀꯥꯜꯂ ꯆꯪꯉꯗꯤꯣꯏꯅꯦ ꯂꯝ ꯍꯦꯜꯂꯒ
ꯀꯥꯏ ꯍꯥꯏꯗꯤ ꯑꯗꯨ ꯑꯅꯥ ꯍꯦꯒ ꯀꯥꯟꯗ ꯀꯩꯅꯣ ꯑꯁꯤ ꯑꯣꯔꯦꯟꯖꯦꯜ ꯀꯣꯂꯦꯖ ꯀꯩꯅꯣ ꯃꯣꯏꯒꯤ ꯃꯦꯟ ꯔꯣꯗ ꯃꯅꯥꯛꯇꯀꯣ ꯍꯩꯅꯧ ꯂꯩꯌꯦꯕ ꯍꯩꯅꯧꯗꯣ ꯌꯥꯝ ꯄꯥꯜꯂꯒ ꯂꯩꯑꯦ ꯑꯣ ꯍꯦꯛ ꯄ ꯆꯁꯦ
ꯃꯤꯒꯔꯣ ꯃꯤꯒꯤ ꯑꯣꯏꯗꯤ ꯃꯤꯒꯤ ꯑꯣꯏꯗꯤ ꯑꯩꯗꯤ ꯏꯁꯩ ꯆꯥꯕ ꯊꯜꯂꯦꯀꯣ
ꯑꯩꯁꯨ ꯈꯪꯗꯦ ꯁꯤ ꯁꯣꯔꯣꯛ ꯃꯅꯥꯛꯅꯦ ꯃꯤ ꯌꯨꯔꯝꯃꯣꯏꯗ
ꯁꯔꯣ ꯃ ꯑꯣꯔꯦꯟ ꯇꯔꯔꯣ
ꯎꯝ ꯎꯝ ꯃꯅꯨꯡ ꯃꯄꯥꯟ ꯁꯣꯔꯣꯛ ꯁꯣꯔꯣꯛ ꯃꯦꯟ ꯔꯣꯗꯀꯤ ꯀꯩꯅꯣ ꯃꯇꯥꯏꯗ ꯍꯥꯏꯒꯦꯔꯥ
ꯃꯇꯥꯏꯗ ꯑꯣꯏꯔꯗꯤ ꯃꯤꯒꯤ ꯑꯣꯏꯗꯤ ꯇꯜꯂꯦꯍꯦ ꯃꯤꯒꯤ ꯑꯣꯏꯗꯤ ꯉꯥꯡꯉꯗꯗꯤ ꯑꯩꯗꯤ ꯆꯦꯜꯂꯗꯤ
ꯃꯄꯨ ꯂꯩꯅ ꯃꯣꯏꯗ ꯑꯗꯨ ꯆꯥꯎ ꯍꯥꯏꯔꯒ ꯃꯣꯏꯅ ꯀꯩꯅꯣ ꯇꯧꯔꯣ
ꯍꯣꯏ ꯍꯣꯏ ꯌꯥꯝ ꯄꯂꯦꯔꯣ
ꯎꯝ
ꯌꯥꯝ ꯄꯥꯔꯗ ꯍ ꯍꯌꯦꯡ ꯍꯦꯛꯎꯨꯁꯦ ꯑꯗꯨ ꯀꯩꯅꯣ ꯇꯧꯔꯨꯁꯦ ꯕꯦꯛꯇꯣ ꯕꯦꯒ ꯑꯆꯧꯕꯗꯣ ꯑꯦꯔꯦꯁ ꯇꯧꯔꯣꯀꯣꯒ ꯍꯦꯛ ꯎꯔꯁꯦ ꯑꯗꯣ
ꯕꯦꯡꯒꯤꯗꯤ ꯋꯥꯔꯨꯅꯨ
ꯍꯨꯝ ꯍꯨꯝ ꯍꯨꯝ ꯍꯨꯝ ꯑꯩ ꯍꯌꯦꯡ ꯂꯥꯛꯄꯗ ꯊꯥꯡꯖꯤꯡꯗꯣ ꯃꯦꯂꯝꯃꯨꯀꯣ ꯆꯥꯒꯦ ꯑꯦ ꯉꯁꯤꯅ ꯂꯣꯏꯔꯕꯣ ꯑꯦ ꯑꯍꯨꯝ ꯃ ꯂꯣꯏꯁꯜꯂꯤꯔꯣ
ꯑꯍꯨꯝꯗꯣ ꯑ ꯀꯩꯅꯣ ꯎꯝ ꯑꯅꯤ ꯈꯠꯇꯅꯦꯕ ꯑꯩꯅ ꯂꯧꯕꯗꯣ
ꯑꯣ ꯑꯅꯤ ꯑꯅꯤꯒꯤ ꯑꯅꯤ ꯀꯤꯏ ꯀꯌꯥ ꯀꯌꯥ ꯇꯧꯏꯕ
ꯅꯠꯇꯦ ꯑꯍꯨꯝꯅꯦꯕꯀꯣ ꯑꯗꯨ ꯎꯝ ꯀꯩꯅꯣ ꯏꯃꯥꯟꯅꯕꯤ ꯑꯃ ꯑꯁꯤꯗ ꯂꯣꯍꯣꯡꯕꯗꯣ ꯏꯝꯐꯥꯜꯗ ꯑ ꯃꯉꯣꯟꯗ ꯑꯩꯅ ꯑꯃ ꯄꯤꯕ
ꯑꯣ ꯏꯁ ꯅꯨꯃꯨ ꯅꯨꯡꯁꯤ ꯌꯥꯝ ꯆꯥꯎꯋꯤꯅꯦ
ꯅꯠꯇꯦ ꯃꯥꯅ ꯂꯩꯕꯤꯕꯅꯤꯗ ꯀꯗꯥꯏꯗꯤ ꯃꯥꯅ ꯏꯝ ꯑ ꯕꯖꯥꯔꯗ ꯆꯠꯁꯤ ꯍꯥꯏꯕꯒꯤ ꯑꯁ ꯑꯩꯈꯣꯏꯒꯤ ꯌꯥꯝꯃꯜꯂꯦ ꯍꯥꯏꯔꯒ
ꯑꯩꯗꯤ ꯅꯪ ꯂꯩꯔꯞ ꯄꯤ ꯄꯤꯊꯣꯏꯔ ꯈꯂꯤꯕ ꯔꯥꯅꯤꯍꯦ ꯅꯕꯦꯔ ꯍ
ꯑꯩꯕꯨ ꯑꯩꯒꯤ ꯂꯩꯕꯤꯕ ꯑꯠ ꯗꯨ ꯑꯩꯅ ꯑꯃꯨꯛ ꯄꯤꯕꯤꯕ ꯌꯥꯗ꯭ꯔꯣ ꯑꯗꯨꯁꯨ
ꯌꯥꯏꯌꯦ ꯌꯥꯏꯌꯦ ꯌꯥꯏ ꯅꯪꯒꯤ ꯂꯩꯕꯤꯔꯒ ꯅꯪꯅ ꯃꯨꯛ ꯄꯤꯕꯤꯕ ꯑꯠꯁꯥ ꯌꯥꯏ ꯌꯥ ꯌꯥꯝ ꯌꯥ ꯌꯥꯝ ꯊꯤ ꯌꯥꯏꯗ
ꯎꯍꯨꯝ
ꯀꯩꯅꯣꯗꯨꯗꯤ ꯅꯕꯨꯡ ꯅꯕꯨꯡꯗꯨꯗꯤ
ꯂꯩꯥꯏꯌꯦ ꯂꯥꯛꯈ꯭ꯔꯦ ꯃꯣꯏ ꯎꯝ
ꯃꯣꯏ ꯋꯥꯀꯤꯡ ꯆꯈꯤꯕ꯭ꯔꯣ
ꯎꯝ ꯃꯣꯏꯗꯤ ꯉꯁꯤ ꯉꯥꯟꯕ ꯃꯥꯜꯂꯤꯍꯦ ꯆꯠꯄꯗꯣ
ꯑꯣ ꯑꯣꯔꯦꯟꯗꯤꯌꯣꯗ
ꯎꯝ ꯂꯦꯕ꯭ꯔꯣ ꯂꯩꯔ ꯃꯣꯏꯗꯣ
ꯎꯝ ꯑꯔꯦꯟꯇꯤꯌꯥ ꯍꯌꯦꯡ ꯑꯩ ꯂꯥꯛꯇꯨꯏꯅꯦ ꯆꯥꯛꯀꯤꯡ ꯆꯠꯇꯨꯏꯅꯤꯀꯣ ꯄꯨꯟꯅ
ꯃꯣꯔꯅꯤꯡꯗꯔꯣ ꯃꯣꯔꯅꯤꯡꯗ ꯂꯥꯛ
ꯑꯦ ꯃꯣꯔꯅꯤꯡꯗꯤ ꯂꯥꯛꯑꯣꯦ ꯃꯣꯔꯅꯤꯡꯗꯤ ꯆꯠꯄ ꯉꯝꯃꯣꯏꯍꯦ ꯃꯣꯔꯅꯤꯡꯗꯤ ꯇꯨꯝꯕ ꯇꯥꯏꯃꯤꯡꯗꯨ ꯀꯩ
ꯅꯠꯇꯦ ꯑꯩꯅ ꯍꯥꯏꯕꯗꯤ ꯑꯁꯤꯗ ꯂꯥꯛ ꯗꯣ ꯅꯪ ꯃꯣꯔꯅꯤꯡꯗ ꯂꯥꯛꯑꯗꯣꯏꯔꯥ ꯍꯥꯏꯕ
ꯈꯪꯗꯦꯗ ꯃꯣꯔꯅꯤꯡꯗ ꯂꯥꯛꯅꯤꯡꯉ ꯂꯥꯛꯀꯅꯤ ꯇꯜꯂꯒꯅ ꯊꯦꯡꯅ ꯂꯥꯛꯀꯅꯤ ꯈꯪꯗꯦ ꯃꯣꯔꯅꯤꯡꯒꯤꯗꯤ ꯂꯥꯛꯇꯧ ꯃꯥꯥꯟꯗꯅ ꯃꯅꯤꯡꯗꯤ ꯇꯨꯝꯝꯕ ꯇꯥꯏꯃꯤꯡꯅꯦ ꯄꯨꯡꯒꯤ ꯄꯄꯥꯥꯟ ꯃꯄꯟ ꯏꯟ ꯀꯇꯅꯤꯅꯦꯦ
ꯄꯨꯡ ꯄꯨꯡ ꯀꯌꯥ ꯐꯥꯎ ꯅꯪꯒꯤ ꯗ꯭ꯌꯨꯇꯤꯗꯣ ꯉꯁꯤ
ꯄꯨꯡ ꯇꯔꯥ ꯐꯥꯎ ꯄꯨꯡ ꯇꯔꯥ ꯐꯥꯎ ꯇꯧꯗꯣꯏꯅꯦ ꯄꯨꯡ ꯇꯔꯥꯗ ꯂꯣꯏꯔꯅꯤ ꯐ꯭ꯔꯤ ꯑꯣꯏꯔꯦ ꯍꯌꯦꯡ ꯄꯨꯡ ꯅꯤꯄꯥꯜ ꯃꯥꯄꯜꯗꯥꯎ ꯇꯨꯝꯗꯣꯏꯅꯦꯕ ꯑꯣꯝ ꯅꯨꯃꯤꯠꯇꯀꯣ ꯑꯣꯝ ꯅꯨꯃꯤꯠꯇ ꯈꯔ ꯁꯥꯡ ꯇꯨꯝꯗꯗꯤ ꯌꯥꯗꯦꯕ ꯅꯕꯨꯡ ꯑꯩꯈꯣꯏꯗꯤꯀꯣ ꯍꯥꯏꯗꯤ
ꯑꯩꯈꯣꯏ ꯇꯨꯝꯗ꯭ꯔꯤꯌꯦ ꯏꯕꯨꯡ ꯇꯔꯥꯗꯨꯗꯣ
ꯄꯨꯡꯉ ꯇꯔꯥ
ꯃꯨꯡꯗ꯭ꯔꯥ ꯑꯩꯈꯣꯏ ꯇꯨꯗ꯭ꯔꯤ ꯍꯤꯗꯛ ꯇꯥꯔꯗꯤ
ꯄꯨꯡ ꯇꯔꯥ ꯐꯥꯎꯗꯤ ꯇꯧꯔꯅꯤ ꯑꯥꯗ ꯐꯣꯟ ꯆꯪꯉ ꯐꯣꯟ ꯑꯃꯨꯛ ꯃꯦꯜꯂꯅꯤ ꯐꯣꯟ ꯃꯦꯜꯂꯒ ꯄꯨꯡ ꯇꯔꯥꯃꯥꯊꯣꯏ ꯄꯨꯡ ꯕꯣꯔꯣ ꯇꯍꯟ ꯇꯥꯔꯅꯤ
ꯑ ꯉꯁꯤꯗꯤ ꯇꯧꯔꯛꯑꯣꯏ ꯍꯥꯏꯔꯣꯑꯣ
ꯍꯥꯥ
ꯑꯩꯈꯣꯏꯒꯤ ꯏꯅꯝꯃꯥꯕꯨꯀꯣ ꯉꯁꯤꯗꯤ ꯐꯣꯟꯗꯣ ꯇꯧꯔꯛꯑꯣꯏ ꯍꯥꯏꯕ ꯉꯟꯅ ꯇꯨꯝꯃꯒꯦ ꯍꯥꯏꯥꯎ
ꯌꯥꯅꯤ ꯎꯝ ꯐꯣꯟ ꯐꯣꯟꯒ ꯋꯥꯔꯤ ꯁꯥꯗꯦꯍꯦ ꯋꯥꯔꯤ ꯁꯥꯗ꯭ꯔꯦꯍꯦ ꯐꯣꯟꯁꯦ ꯋꯥꯔꯤ ꯁꯥꯗ ꯑꯣꯏꯣꯏꯔꯦ ꯍꯣꯟ ꯂꯣꯏ ꯁꯝꯃꯜꯂꯁꯨꯀꯣ ꯌꯥꯗꯦꯕ ꯏꯁꯇꯣ ꯍ ꯁꯤꯪ ꯐꯣꯟ ꯐꯣꯟ ꯐꯣꯟꯣꯟ ꯐꯣꯟꯕꯨ ꯀꯩꯩꯅꯅꯦ ꯋꯥꯔꯤ ꯄꯁꯥ ꯁꯕ꯭ꯔꯦꯅꯦ ꯋꯥꯔꯤ ꯄꯥꯡꯁꯥ ꯁꯥꯌꯥꯗꯦ
ꯗꯤ
ꯥꯗꯩꯇꯣ
ꯎꯝꯍꯝ ꯈꯨꯟꯅ ꯂꯩꯔꯣ ꯃꯥꯗꯤ
ꯍꯣꯏ ꯈꯜꯅ ꯂꯩꯌꯦ
ꯐꯤꯅꯦꯛ ꯁꯥꯔꯒ ꯂꯩꯕ꯭ꯔꯣ ꯐꯤꯅꯦꯛꯀꯨꯝꯕ ꯀꯔꯤ ꯐꯤ ꯁꯥꯔꯒ ꯂꯩꯕ꯭ꯔꯣ
ꯍꯣꯏ ꯐꯤ ꯁꯤ ꯐꯤ ꯈꯔ ꯁꯥꯔ ꯂꯩꯕꯅꯤ ꯀꯌꯥ ꯁꯥꯗ꯭ꯔꯕꯅꯤꯅ ꯌꯥꯝ ꯇꯟꯕꯩ ꯅꯨꯄꯤꯗꯁꯨ
ꯑꯁ ꯑꯗꯨ ꯅꯨꯄꯤꯁꯨ ꯍꯩ ꯌꯥꯝ ꯎꯁꯤꯠꯇꯤꯍꯦ
ꯎꯍꯝ ꯁꯦꯡꯕꯩ ꯌꯥꯝ ꯇꯟꯕꯔꯥ ꯑꯍ
ꯐꯤ ꯆꯕꯁꯨ ꯋꯥꯕꯅꯖ
ꯏꯔꯨꯁꯨ ꯏꯔꯨꯗꯔꯤꯌꯦ
ꯑꯦ ꯂꯨꯈ꯭ꯔꯣ
ꯎꯝ ꯏꯀꯥꯏꯊꯤꯕꯤ ꯀꯩꯅꯣ ꯀ꯭ꯌꯨꯏꯟ ꯇꯧꯕꯗꯣ ꯃꯇꯝ ꯌꯥꯝ ꯆꯪꯉꯦꯕꯣ ꯃꯟꯕꯒꯤ
ꯃꯇꯝ ꯃꯅꯦ ꯃꯇꯝ ꯃꯇꯝꯗꯪ ꯅꯠꯇꯕ ꯃꯇꯝ ꯆꯪꯉ ꯁꯦꯝ ꯁꯥꯕ ꯇꯧ ꯑ ꯁꯦꯝ ꯁꯥ ꯄꯣꯠꯇꯣ ꯍꯦꯟꯅ ꯍꯥꯎꯋꯦ ꯍꯥꯏꯒꯗꯗꯅꯦ ꯍꯥꯎꯇ꯭ꯔꯥꯗꯥ
ꯍꯥꯎꯏ ꯍꯥꯎꯔꯦꯟ ꯒꯌꯥꯟ ꯇꯥꯗꯦꯗ ꯄꯡ
ꯍꯥꯎꯕꯅꯦ ꯈꯣꯏꯒꯤ ꯀꯩꯅꯦꯒꯤ ꯃꯅꯝ ꯅꯝꯕꯅꯦ ꯌꯣꯡꯆꯥꯛ ꯃꯅꯝ ꯑꯥꯛꯇ ꯅꯝꯕꯅꯦ
ꯎꯝ
ꯃꯣꯅꯤꯀꯥꯗꯤ ꯅꯪꯒ ꯂꯩꯃꯤꯟꯅꯕ꯭ꯔꯣ
ꯎꯝ ꯍꯧꯖꯤꯛ ꯃꯥ ꯋꯥꯔ ꯀꯟꯅ ꯇꯧꯔꯤ
ꯑꯣ ꯗꯤ ꯂꯤꯕ ꯎ ꯑꯣꯏ ꯐꯔꯦ ꯐꯔꯦ ꯆꯥꯛ ꯆꯥꯛ ꯁꯥ ꯊꯣꯎꯔꯣ ꯑꯗꯨꯗꯤ ꯀꯣ
ꯑ ꯍꯣꯏ ꯍꯣꯏ
ꯊꯝꯃꯒꯦ ꯊꯝꯖꯔꯒꯦ ꯍꯣꯔꯦ ꯑꯃꯨꯛ ꯇꯧꯖꯔꯛꯀꯦ ꯍꯌꯦꯡꯂ
ꯍꯣꯏ ꯍꯣꯏ ꯑꯧ ꯇꯧꯔꯛꯑꯣ